ꯍꯜꯂꯣ ꯏ ꯏꯃꯅ ꯇꯧꯔꯛꯑꯝꯃꯦ ꯍꯜꯂꯣ ꯍꯤꯢꯔꯛꯑꯣ ꯇꯥꯔꯦ ꯀꯩꯅꯣ ꯇꯧꯋꯦ ꯑꯥ ꯅꯪ ꯂꯥꯏꯕ꯭ꯔꯦꯔꯤꯒꯤ ꯍꯪꯉꯛꯑꯝꯕꯗꯣ ꯑꯥꯎ ꯑꯥꯎ ꯑꯗꯨꯗꯣ ꯅꯪꯗꯣ ꯌꯥꯎꯋꯦ ꯍꯥꯏꯔꯥ
ꯑꯧ ꯑꯩꯁꯦ ꯈꯜꯂꯝꯃꯤꯅꯦ ꯑꯩꯖꯦ ꯅꯪꯖꯦ ꯅꯪ ꯑꯣꯏꯅ ꯀꯣꯜ ꯇꯧꯖꯔꯛꯑꯅꯤ ꯅ ꯑꯩꯅ ꯅ ꯇꯧꯁꯜꯂꯛ
ꯀꯩꯀꯥ ꯍꯖꯥꯡ ꯀꯩꯀꯥ ꯅꯨꯡꯗꯥꯡ ꯊꯥꯕꯗꯨꯗ ꯈꯤꯇꯞ ꯇꯧꯔꯅꯤꯅ ꯅꯪ ꯇꯧꯔꯝꯕꯣꯏ ꯑꯣꯏꯅ ꯑꯗꯨꯝ ꯉꯥꯏꯔ ꯍꯣꯏ ꯍꯣꯏ ꯑꯩꯁꯦ ꯎ ꯍꯥꯏꯗꯤ ꯂꯥꯏꯕ꯭ꯔꯦꯔꯤꯖꯦ ꯅꯍꯥꯟꯋꯥꯏ ꯑꯗꯨꯝ ꯈꯔꯕꯨꯗꯤ ꯆꯠꯂꯃꯦ ꯑꯗꯣ ꯀꯨꯏꯅ ꯆꯠꯂꯨꯗꯔꯕꯩ ꯑꯃꯥ ꯑꯗꯨꯒꯤ ꯀꯩꯅꯣꯗꯣ ꯍꯦꯛꯇ ꯅꯣꯡꯃ ꯅꯤꯅꯤ ꯆꯠꯄꯗꯗꯤ ꯁꯥꯒꯠꯃꯟꯗꯦꯅ ꯅꯥꯅꯤꯒ ꯇꯧꯋꯦꯕ ꯅꯣꯡꯅꯤꯅꯤ ꯆꯠꯂꯗ꯭ꯔꯀꯥꯟꯗꯗꯤ ꯄꯨꯔ ꯑꯣꯕꯒꯤ ꯍꯣꯏ ꯑꯗꯨꯗꯨꯒꯤ ꯑꯩꯖꯦ ꯎꯝ
ꯍꯥꯟꯅ ꯅꯣꯡ ꯅꯤꯅꯤ ꯑꯃꯇꯪ ꯆꯠꯂꯒ ꯄꯔ ꯗꯦꯒꯤꯁꯨ ꯌꯥꯎꯋꯦ ꯅꯪ ꯉꯁꯥꯏ ꯍꯥꯏꯔꯛꯄꯗꯣ
ꯑꯥ ꯌꯥꯎꯕꯅꯦ
ꯑꯥ ꯑꯥ ꯑꯗꯨꯗꯨꯗ ꯑꯃ ꯑꯃꯨꯛ ꯑꯅꯤꯗꯪ ꯇ꯭ꯔꯥꯏ ꯌꯦꯡꯊꫭ ꯏꯁꯥꯗꫭ ꯈꯔ ꯀꯩꯅꯣ ꯆꯤꯁꯟꯅꯔꯦ ꯍꯥꯏꯔ ꯀꯥꯟꯗꯨꯗ ꯑꯩꯁꯦ ꯁꯤꯞ‌ ꯑꯃꯥ ꯈꯜꯂꯦ
ꯈꯜꯂꯒ ꯄꯨꯂꯞ ꯑꯣꯏꯅ ꯆꯠꯁꯤꯔꯥꯅ ꯈꯜꯂꯤꯅꯦꯕ ꯍꯣꯏ ꯌꯥꯏ ꯅꯪꯅ ꯀꯔꯝꯕ ꯁꯤꯞꯇꯥ ꯌꯥꯎꯔꯤꯅꯣ ꯑꯩꯗꯤ ꯃꯣꯔꯅꯤꯡ ꯁꯤꯞꯅꯦꯕꯀꯣ
ꯑꯥ
ꯍꯥꯏꯗꯤ ꯑꯩꯗꯤ ꯗꯤꯄꯥꯔꯠꯃꯦꯟ ꯆꯠꯄꯗꯨꯒ ꯑꯗꯩꯗꯤ ꯑꯃꯨꯛ ꯐꯨꯜ ꯗꯦ ꯂꯧꯁꯤꯟꯕꯗꯣ ꯍꯥꯏꯗꯤ ꯄꯨꯡ ꯇꯔꯥꯃꯥꯊꯣꯏ ꯃꯈꯥꯏ ꯑꯥꯏꯕꯣꯛꯗꯤ ꯄꯥꯔꯝꯃꯦ ꯑꯗꯨꯗꯒꯤ ꯑꯃꯨꯛ ꯆꯠꯇ ꯌꯥꯗꯕꯅꯤꯅ ꯆꯠꯂꯦ ꯑꯗꯨ ꯑꯍꯨꯝ ꯑꯗꯨꯋꯥꯏꯗ ꯑꯃꯨꯛ ꯍꯜꯂꯛ ꯑꯍꯨꯝꯗꯩꯅ ꯇꯔꯨꯛ ꯐꯥꯎ ꯑꯗꯨꯃꯥꯏꯅ ꯄꯥꯕꯗꯣ
ꯍꯥꯏꯗꯤ ꯄꯥꯕꯕꯨꯗꯤ ꯃꯇꯝꯕꯨꯗꯤ ꯐꯪꯉꯦ ꯑꯗꯨꯑꫭꯏꯁꯨ ꯑꯃ ꯋꯥꯔꯕꯗꯣ ꯏꯁꯥꯗꯣ ꯆꯪꯉꫭ ꯌꯥꯗꯦꯕꯀꯣ ꯇꯨꯝꯅꯤꯡꯉꯛꯑꯦꯕ ꯑꯣꯏꯅ ꯑꯗꯨꯗꯒꯤ ꯑꯩꯗꯣ ꯑꯗꯨꯝ ꯃꯣꯔꯅꯤꯡꯒꯤꯗꯣ ꯂꯧꯔꯒ ꯄꯨꯡ ꯕꯥꯔꯣ ꯁꯋꯥꯏꯐꯧ ꯑꯣꯏꯅ ꯄꯥꯔꯒꯦ ꯑꯗꯨꯗꯨꯒ ꯀꯩꯅꯣ ꯑꯗꯨꯝ ꯗꯤꯄꯥꯔꯠꯃꯦꯟꯗ ꯑꯗꯨꯝ ꯆꯠꯂꯦꯗꯅ
ꯎꯝ ꯕꯥꯏꯔꯣ ꯑꯗꯨ꯭ꯋꯥꯏꯗ ꯆꯠꯂꯁꯨ ꯌꯥꯕ꯭ꯔꯣ
ꯌꯥꯏ ꯑꯗꯨꯃꯥꯏꯅ ꯇꯧꯒꯦꯅ ꯈꯟꯕ ꯑꯗꯨꯃꯥꯏꯅ ꯇꯧꯋꯦ ꯑꯩꯗꯣ
ꯍꯣꯏ ꯑꯗꯨꯅꯕꯨꯗꯤ ꯐꯔꯦꯗ ꯍꯥꯏꯗꯤꯅꯦ ꯑ ꯑ ꯇꯥꯏꯃꯤꯡꯗꯣ ꯉꯥꯏꯍꯥꯛ ꯑꯃꯨꯛ ꯌꯦꯡꯉ ꯑꯃꯨꯛ ꯆꯪ ꯑꯃꯨꯛ ꯄꯥ ꯇꯧꯕꯩꯕꯨꯗꯤ ꯍꯥꯏꯕꯩ ꯋꯥꯅꯤ ꯀꯩꯁꯨ ꯐꯨꯜ ꯇꯥꯏꯝ ꯂꯧꯋꯦꯗꯅꯁꯨ ꯐꯨꯜꯗꯣ ꯀꯩꯁꯨ ꯂꯣꯏꯅꯃꯛ ꯄꯥꯔꯒ ꯑꯗꯨꯝ ꯂꯩꯗꯧ ꯅꯠꯇꯦꯗꯅ ꯑꯩꯈꯣꯏ ꯀꯩꯒꯨꯝꯕ ꯐꯨꯜ ꯂꯧꯋꯦ ꯍꯥꯏ ꯄꯨꯡ ꯅꯤꯄꯥꯥꯟ ꯃꯥꯄꯜꯗ ꯑꯗꯨꯝ ꯆꯥꯛ ꯏꯁꯤꯡ ꯆꯥꯕ ꯈꯣꯠꯄ ꯅꯠꯇ꯭ꯔꯗꯤ ꯇꯤꯐꯤꯟ ꯄꯨꯒꯦ ꯍꯥꯏꯔꯁꯨ ꯑꯗꯨꯃꯥꯏꯅ ꯆꯠꯂꯅꯤꯌꯦ ꯑꯗꯩ ꯍꯣꯔꯦꯟ ꯍꯜꯂꯛꯄꯗꯅ ꯑꯃꯨꯛ ꯄꯨꯡꯗꯣ ꯑꯗꯨꯝ ꯀꯩꯅꯣꯝꯃꯨꯛ ꯇꯥꯔꯅꯤꯀꯣ ꯄꯨꯡ ꯑꯍꯨꯝ ꯃꯔꯤ ꯑꯃꯨꯛ ꯑꯗꯨꯅ ꯑꯃ ꯑꯗꯨꯕꯨ ꯍꯦꯛꯇ ꯄꯨꯡ ꯑꯍꯨꯝ ꯃꯔꯤꯕꯥꯎ ꯇ
ꯇꯥꯔ ꯂꯩꯕ ꯍꯥꯏꯗꯅꯖꯨ ꯑꯗꯨꯝ ꯄꯥꯔꯥ ꯂꯩꯕꯗꫭ ꯀꫭꯛꯇꯥ ꯆꯪꯉꯛꯇꯕꯅꯦ ꯆꯪꯗꯦ ꯆꯪꯗꯦ
ꯃꯇꯝ ꯃꯥꯡꯉꯒꯗꯤ ꯑꯩꯈꯣꯏꯅ ꯑꯃꯨꯛ ꯎꯝ ꯀꯩ ꯍꯥꯏꯗꯣꯏꯅꯣ ꯑꯗꯨꯃꯨꯛ ꯉꯥꯏꯍꯥꯛꯀ ꯂꯩꯔꯒ ꯍꯣꯔꯦꯟ ꯄꯨꯡ ꯇꯔꯥꯃꯥꯊꯣꯏ ꯕꯥꯔꯣꯐꯧꯒ ꯑꯃꯨꯛ ꯅꯨꯡꯗꯥꯡ ꯊꯦꯡꯅ ꯄꯨꯡ ꯇꯔꯥ ꯑꯗꯨ꯭ꯋꯥꯏꯐꯥꯎꯕ ꯄꯥꯔꯒ ꯍꯜꯂꯛꯇꯧꯅꯤ ꯍꯥꯏꯕꯁꯨ ꯅꯠꯇꯦ
ꯅꯠꯇꯦ
ꯃꯃꯥꯡ ꯄꯥ ꯐꯨꯜ ꯊꯤꯗꯨꯒ ꯄꯥꯗꯕ ꯃꯇꯝꯗ ꯍꯦꯟꯕꯗꯣ ꯑꯃ ꯄꯥꯕꯅ ꯐꯣꯔ ꯐꯥꯏꯚ ꯑꯋꯥꯔꯁ ꯈꯛ ꯄꯥꯔꯒ ꯑꯃ ꯊꯤꯗꯣꯛꯏꯗꯨꯒ ꯆꯥꯟꯅꯗꯕꯁꯨ ꯑꯗꯨꯁꯣꯛꯄꯨꯗꯤ ꯅꯪ ꯁꯤꯞ ꯑꯝꯇꯪ ꯂꯧꯕꯗꯨꯅꯕꯨ ꯍꯦꯟꯅ ꯐꯩꯌꯦ
ꯑꯥ ꯂꯥꯏꯔꯤꯛ ꯄꯥꯕꯖꯦ ꯍꯥꯏꯗꯤ ꯑꯃ ꯑꯩꯅ ꯑꯁꯨꯝ ꯐꯨꯜ ꯀꯩꯅꯣ ꯂꯧꯔꯀꯥꯟ ꯐꯨꯜ ꯂꯧꯔꯝꯕꯗꯨ ꯀꯤꯗ ꯁꯨꯝ ꯄꯥꯕꯗ ꯅꯨꯡꯉꯥꯏꯕ ꯃꯇꯝꯁꯦ ꯑꯩꯒꯤ ꯑꯣꯏꯅ ꯑꯩꯒꯤ ꯑꯣꯏꯅ ꯆꯪꯕꯗꯣ ꯍꯥꯏꯗꯤ ꯍꯦꯛ ꯑꯁꯤꯗꯒꯤ ꯑꯌꯨꯛꯇꯒꯤ ꯆꯠꯈꯤꯕꯁꯦ ꯄꯨꯡ ꯇꯔꯦꯠ ꯃꯈꯥꯏ ꯁꯨꯃꯥꯏꯅ ꯅꯤꯄꯥꯟ ꯅꯪꯅꯕ ꯆꯠꯂꯅꯤꯕꯀꯣ ꯑꯗꯨꯗꯨꯒ ꯀꯩꯅꯣ ꯇꯧꯔꯦ ꯄꯨꯡ ꯇꯔꯥ ꯁ꯭ꯋꯥꯏꯐꯧꯗꯤ ꯆꯪꯉꯝꯅꯤꯕ
ꯎꯝ
ꯍꯥꯏꯗꯤ ꯇꯔꯥ ꯇꯔꯥ ꯃꯈꯥꯏ ꯁ꯭ꯋꯥꯏꯐꯧꯇꯤ ꯆꯪꯉꯃꯅꯤ ꯑꯗꯩꯗꯤ ꯇꯨꯝꯅꯤꯡꯈꯠꯂꯛꯑꯅꯤꯕꯀꯣ
ꯑꯥ
ꯑꯗꯒꯤ ꯗꯤ ꯑꯗꯥꯏꯗꯒꯤ ꯈꯔ ꯎꯏꯔꯨꯝ ꯁꯥꯔꯨꯝ ꯎꯏꯔꯨꯝ ꯁꯥꯔꯨꯝ ꯇꯧꯔ ꯂꯩꯔꯝꯕꯗꯨꯗꯒꯤ ꯑꯃꯨꯛ ꯄꯨꯡ ꯑꯃ ꯑꯅꯤ ꯇꯥꯕ ꯁ꯭ꯋꯥꯏꯁꯤꯗꯗꯤ ꯈꯔ ꯑꯃꯨꯛ ꯑꯃꯨꯛ ꯈꯔ ꯑꯃꯨꯛ ꯁꯤꯡꯒꯠꯂꯛꯑꯅꯤꯕ
ꯑꯥ
ꯑꯗꯒꯤ ꯍꯜꯂꯝꯗꯥꯏ ꯃꯔꯛꯁꯤꯗ ꯑꯃꯨꯛ ꯎꯏꯅꯤꯡꯉꯛꯑꯅꯤꯕꯀꯣ ꯑꯗꯨꯒꯁꯦ ꯍꯟꯕꯒꯤ ꯄꯨꯡ ꯌꯧꯁꯜꯂꯛꯄꯁꯦ ꯃꯉꯥ ꯃꯈꯥꯏ ꯃꯇꯨꯡꯁꯦ ꯇꯔꯨꯛ ꯈꯔ ꯍꯦꯜꯂꯛ ꯍꯦꯟꯕꯨꯇꯤ ꯄꯥꯏꯌꯦꯕꯀꯣ ꯑꯩꯁꯦ
ꯎꯝ
ꯑꯗꯨꯗꯣ ꯍꯥꯏꯗꯤ ꯈꯣꯡꯅ ꯃꯨꯛ ꯁꯥꯡꯅ ꯆꯠꯀꯗꯕ ꯥ ꯑꯣꯏꯕꯒꯤ ꯑꯃ ꯑꯗꯨꯝ ꯉꯟꯅꯍꯜꯂꯛꯄꯗꯣ ꯈꯔꯁꯨ ꯃꯝꯁꯤꯜꯂꯛꯑꯕꯅꯤꯅꯅ ꯑꯗꯨꯗꯨꯒ ꯍꯜꯂꯝꯗꯥꯏꯁꯦ ꯁꯤꯗꯗꯤ ꯑꯃ ꯌꯥꯝꯅ ꯕ꯭ꯔꯦꯟꯁꯦ ꯌꯥꯝꯅ ꯃꯊꯧ ꯇꯧꯈꯠꯂꯛꯑꯅꯤ
ꯍꯥꯟꯅꯤꯡꯉꯛꯇ꯭ꯔꯤꯔꯕ
ꯑꯗꯨꯅꯦ ꯑꯗꯨꯝ ꯇꯧꯋꯦ ꯍꯥꯏꯕ ꯅꯨꯡꯇꯤꯒꯤ ꯁꯤꯁꯦ ꯈꯪꯕ꯭ꯔꯥ ꯍꯥꯏꯗꯤ ꯍꯜꯂꯝꯗꯥꯏ ꯍꯜꯂꯝ ꯂꯥꯏꯖꯗꯅꯦꯕ ꯂꯥꯏꯔꯤꯛꯁꯦ ꯄꯥꯕꯗ ꯑꯃ ꯌꯥꯪ ꯌꯦꯡ ꯌꯥꯪ ꯆꯪꯁꯤꯜꯂꯛꯑꯒ ꯄꯨꯡꯖꯦ ꯇꯔꯦꯠ ꯇꯔꯦꯠ ꯃꯈꯥꯏꯕꯨꯨꯛ ꯄꯥꯔꯗꯤ ꯐꯖꯅ ꯅꯨꯡꯉꯥꯏ ꯑꯣꯏꯕ ꯅꯨꯡꯉꯥꯏꯅꯤꯅ ꯍꯣꯏ ꯈꯪꯖꯕꯗꯣ ꯏꯁꯥꯅ ꯑꯗꯨꯒ ꯑꯗꯨꯏ ꯇꯨꯡꯗꯒꯤ ꯑꯃꯨꯛ ꯅꯤꯄꯥꯟꯒ ꯇꯥꯁꯜꯂꯛꯑꯗꯤ ꯑꯃꯨꯛ ꯋꯥꯔꯛꯀꯅꯤꯕ ꯈꯪꯉꯦꯕ ꯏꯁꯥꯅ ꯑꯗꯨꯝ ꯑꯗꯨꯅ ꯍꯜꯂꯝꯗꯥꯏꯁꯤꯗ ꯑꯣꯏꯔꯦ ꯌꯥꯝ ꯅꯨꯡꯉꯥꯏ ꯈꯜꯂꯛꯏꯁꯦ ꯌꯥꯔ ꯌꯥꯡ ꯈꯜꯂꯛ ꯍꯣꯏ ꯑꯗꯨ ꯑꯁꯤꯒꯤꯅꯦ ꯂꯧꯗꯤꯅꯦ ꯑꯜꯂ ꯄꯕ ꯍꯥꯏꯁꯦ
ꯇꯥꯏꯃꯤꯡꯁꯦ ꯑꯩ ꯁꯤ ꯇꯥꯏꯃꯤꯡꯁꯦ ꯄꯥꯔꯒꯦ ꯍꯥꯏꯔꯒ ꯁꯤꯗ ꯀꯩꯁꯨ ꯆꯪꯗꯝꯕꯅꯤꯉꯣ ꯐꯝꯃꯒ ꯁꯨꯝ ꯆꯪꯉꯣ ꯌꯥꯗꯕꯒꯁꯨ ꯌꯥꯎꯋꯦꯕ ꯑꯃ ꯄꯨꯔꯥꯅꯦ ꯁꯤꯗꯤ ꯆꯪꯉꯒ ꯑꯗꯨꯝ ꯄꯥꯏꯊꯣꯛꯈꯤꯕꯒꯤ ꯇꯥꯏꯕ ꯇꯧꯕ ꯃꯇꯝ ꯑꯗꯨꯝ ꯌꯥꯎꯋꯦ ꯍꯥꯏꯕ ꯑꯃ
ꯑꯗꯒꯤꯗꯤ
ꯀꯩꯅꯣ ꯇꯧꯋꯦ ꯍꯧꯖꯤꯛꯀꯤꯗꯤ ꯑꯩꯅ ꯍꯥꯏꯁꯦ ꯐꯨꯜ ꯗꯦꯗ ꯂꯧꯔꯀꯥꯟꯗ ꯈꯛꯇꯪꯅꯦꯕꯀꯣ ꯍꯥꯏꯗꯤ ꯀꯔꯝ ꯀꯔꯝꯕ ꯇꯥꯏꯃꯤꯡꯗ ꯑꯩꯒꯤ ꯂꯥꯏꯔꯤꯛ ꯄꯥꯕꯁꯦ ꯑꯩ ꯀꯣꯛꯗ ꯆꯪꯉꯁꯦ ꯈꯪꯉꯛꯏꯁꯦ ꯍꯣꯏ ꯀꯨꯏꯅ ꯐꯝꯃꯀꯥꯟꯗ ꯑꯗꯨꯁꯨ ꯑꯃ ꯑꯩꯈꯣꯏꯒꯤ ꯑ ꯐꯝꯃꯕꯅꯤꯅ ꯂꯥꯏꯕ꯭ꯔꯦꯔꯤꯅ ꯌꯨꯝꯃꯛꯁꯨ ꯅꯠꯇ꯭ꯔꯕꯅꯤꯅ ꯇꯨꯝꯅꯤꯡꯉꯁꯨ ꯌꯥꯝ ꯀꯥꯏꯅ ꯀꯨꯏꯅ ꯇꯨꯝꯕ ꯌꯥꯗ꯭ꯔꯦ ꯃꯤꯅꯤꯠ ꯃꯉꯥ ꯑꯃ ꯌꯥꯝ ꯁꯥꯡꯕꯗ ꯇꯔꯥ ꯇꯨꯝꯕꯁꯦꯀꯣ ꯀꯩꯁꯨ ꯇꯨꯝꯕ ꯌꯥꯗꯦꯕ ꯑꯗꯒꯤ
ꯨꯗ ꯇꯤꯡꯊꯣꯛꯑ ꯇꯨꯝꯕ ꯅꯠꯇꯕꯅꯤꯅ
ꯍꯣꯏ ꯑꯗꯨꯗꯨꯅ ꯑꯃ ꯀꯩ ꯍꯥꯏꯅꯤ ꯅꯝꯗꯅ ꯀꯨꯏꯅ ꯁꯥꯡꯅ ꯐꯝꯍꯟꯕꯒꯤ ꯑꯃ ꯀꯔꯝ ꯀꯔꯝꯕ ꯃꯇꯝ ꯃꯇꯝꯁꯤꯗ ꯑꯩꯒꯤ ꯍꯩꯅꯕꯤ ꯑꯣꯏꯌꯦꯗꯣ ꯈꯪꯉꯛꯄꯗꯣ ꯑꯃꯥꯏꯅ ꯇꯧꯋꯦ ꯍꯣꯏ ꯑꯗꯨꯅ
ꯐꯩꯗ ꯑꯗꯨꯁꯨ ꯉꯝꯗꯕꯒꯤ ꯋꯥꯇꯅꯦ ꯃꯤ ꯇ꯭ꯋꯦꯟꯇꯤ ꯐꯣꯔ ꯑꯋꯥꯔ ꯂꯧꯔꯒ ꯑꯗꯨꯝ ꯇꯨꯝꯃꯒ ꯄꯥꯕꯒ ꯂꯩ ꯍꯥꯏꯅꯦ ꯑꯃ ꯍꯥꯏꯗꯤ ꯅꯨꯡꯗꯥꯡꯒ ꯑꯣꯏꯔꯁꯨ ꯆꯥꯛ ꯑꯃꯨꯛ ꯆꯥꯔ ꯉꯥꯛꯇꯪ ꯑꯃꯨꯛ ꯀꯩꯅꯣꯒ ꯄꯥꯔꯒ ꯑꯃꯨꯛ ꯇꯨꯝꯃꯒ ꯍꯧꯒꯠꯂꯒ ꯑꯗꯨꯝ ꯄꯥꯏ ꯍꯥꯏꯌꯦꯕ ꯑꯗꯨꯝ ꯂꯥꯏꯕ꯭ꯔꯦꯔꯤ ꯑꯣꯏꯅ ꯑꯗꯨꯝ ꯂꯩꯕꯤꯗꯣꯃ
ꯑꯥ ꯑꯗꯨꯅꯦ ꯅꯨꯄꯥ ꯑꯃꯅꯦ ꯈꯪꯕ꯭ꯔꯥ ꯑꯥ ꯑꯩꯅ ꯄꯥꯔꯤꯕ ꯔꯣꯗꯨꯒꯤ ꯀꯥꯆꯤꯟꯗ ꯐꯝꯃꯦ ꯈꯔꯗꯤ ꯑꯍꯟ ꯑꯣꯏꯔꯦ ꯃꯥꯁꯦ ꯌꯨ ꯄꯤ ꯑꯦꯁ ꯁꯤꯒꯨꯝꯕ ꯊꯥꯔꯝꯗꯧ ꯃꯥꯜꯂꯦ ꯁꯤ ꯁꯤꯒꯨꯝ ꯊꯥꯔꯝꯅꯤ ꯍꯥꯏꯗꯤ ꯃꯥꯏ ꯂꯥꯏꯔꯤꯛ ꯈꯨꯄꯥ ꯑꯗꯨꯕꯣꯕꯀꯣ ꯆꯨꯝꯅ ꯌꯥꯝꯅ ꯌꯨ ꯄ ꯁꯤꯅꯦꯄꯥ ꯆꯄꯥꯣꯏ ꯀꯩꯅꯣ ꯇꯧꯕꯤ ꯍꯥꯏꯗꯤ ꯑꯩꯈꯣꯏꯅ ꯑꯩꯅ ꯄꯨꯡ ꯇꯔꯦꯠ ꯃꯈꯥꯏ ꯆꯠꯂꯦ ꯑꯗꯩ ꯈꯔ ꯉꯜꯕ ꯈꯔꯒ ꯌꯥꯝꯃꯤꯉꯒ ꯉꯜꯂꯒꯅ ꯇꯔꯦꯠ ꯈꯔ ꯍꯦꯜꯂꯛꯄ ꯇꯔꯦꯠ ꯃꯈꯥꯏ ꯇꯥꯗ꯭ꯔꯤꯉꯩꯗ ꯆꯠꯄꯁꯨ ꯌꯥꯎꯋꯦꯕꯀꯣ ꯑꯗꯨꯁꯨ ꯑꯗꯨꯝ ꯂꯩꯔꯝꯕ
ꯎꯝ
ꯑꯗꯨꯒ ꯑꯩ ꯗꯤꯄꯥꯔꯠꯃꯦꯟ ꯆꯠꯂꯨꯔꯦ ꯗꯤꯄꯥꯔꯠꯃꯦꯟ ꯆꯠꯂꯨꯔꯒ ꯍꯜꯂꯛꯑꯒ ꯆꯪꯕꯩ ꯅꯨꯡꯊꯤꯟꯗꯣ ꯑꯗꯨꯁꯨ ꯑꯗꯨꯝ ꯂꯩꯔꯝꯕ ꯑꯗꯨꯒ ꯑꯩꯁꯨ ꯑꯩꯅ ꯄꯨꯡ ꯇꯔꯨꯛ ꯄꯨꯡ ꯇꯔꯨꯛ ꯈꯔ ꯍꯦꯜꯂꯛꯄꯗ ꯊꯣꯛꯑꯦꯗꯅ ꯑꯗꯨꯝ ꯂꯩꯍꯧꯔꯤꯕ ꯑꯃ ꯀꯃꯥꯏꯅ ꯈꯪꯗꯦ ꯇꯨꯝꯃꯒꯨꯝꯕꯒꯨꯝꯕꯗꯤ ꯇꯨꯝꯃꯝꯕ ꯌꯥꯏꯀꯣ ꯈꯪꯗ꯭ꯔꯦ ꯑꯗꯨꯕꯨꯗꯤ ꯌꯦꯡꯁꯤꯜꯂꯨꯗ꯭ꯔꯦ ꯑꯗꯨꯕꯨ ꯑꯃ
ꯑꯩꯗꯨ ꯇꯨꯝꯗꯅ ꯀꯌꯥꯝ ꯇꯨꯝꯗꯣꯏꯅꯣ
ꯑꯗꯨꯗ ꯑꯗꯨꯝ ꯐꯝꯕ ꯉꯝꯕꯗꯣ
ꯍꯣꯏ ꯃꯥꯒꯤ
ꯍꯣꯏ ꯑꯥ ꯑꯗꯨꯃꯥꯏꯅ ꯇꯧꯋꯦ ꯑꯗꯨ ꯍꯟꯕꯗꯨꯅꯦ ꯑꯣꯏꯗꯣꯏꯗꯤ ꯑꯩꯈꯣꯏꯒꯨꯝꯕ ꯑꯃꯨꯛ ꯐꯪꯅꯤ ꯑꯃꯨꯛ ꯍꯧꯒꯠꯅꯤ ꯍꯧꯒꯠꯂꯀꯦꯕ ꯃꯇꯝꯗꯅ ꯑꯌꯥꯝꯕ ꯍꯥꯏꯗꯤꯀꯣ ꯑ ꯑꯗꯨꯝ ꯑ ꯈꯔ ꯈꯔ ꯑꯍꯟ ꯑꯣꯏꯕ ꯈꯔ ꯂꯥꯛꯑꯦꯕꯀꯣ ꯅꯨꯄꯤ ꯑꯃꯁꯨ ꯅꯨꯄꯤ ꯑꯃꯁꯨ ꯂꯩꯌꯦꯕ ꯑꯗꯨꯝ ꯍꯧꯖꯤꯛꯀꯤ ꯑꯩꯈꯣꯏꯅ ꯐꯝꯃꯤꯕ ꯔꯣꯜꯁꯤꯗ ꯃꯥꯁꯨ ꯑꯗꯨꯝ ꯈꯔꯗꯤ ꯑꯍꯟ ꯑꯣꯏꯔꯦ ꯑꯗꯣ ꯃꯥꯁꯨꯅꯦ
ꯃꯥꯗꯤ ꯍꯣꯏ ꯃꯥꯅꯕꯨꯗꯤ ꯄꯨꯡ ꯃꯥꯄꯟꯒꯨꯝꯕ ꯁ꯭ꯋꯥꯏꯗ ꯇꯔꯥ ꯁ꯭ꯋꯥꯏꯗꯕꯨꯗꯤ ꯂꯥꯛꯑꯦꯕꯀꯣ
ꯎꯝ
ꯑꯗꯨꯒ ꯃꯥꯁꯨ ꯑꯗꯨꯝ ꯊꯦꯡ ꯑꯕꯣꯛ ꯑꯗꯨꯝ ꯐꯝꯃꯒ ꯑꯗꯨꯝ ꯂꯩ ꯍꯧꯕ ꯃꯤ ꯑꯣꯏꯌꯦꯕ ꯃꯥꯁꯨ ꯍꯥꯏꯗꯤ ꯑꯩꯗꯤ ꯉꯥꯏꯍꯥꯛꯇꯪ ꯑꯣꯏꯔꯁꯨ ꯅꯨꯡꯊꯤꯟꯗ ꯍꯧꯒꯠꯂꯒ ꯑꯩꯗꯤ ꯗꯤꯄꯥꯔꯠꯃꯦꯟꯐꯥꯎꯗ ꯀꯣꯏꯆꯠꯇꯤ ꯆꯠꯂꯤꯗꯅ ꯑꯗꯨ ꯃꯣꯏꯗꯤ ꯑꯗꯨꯝ ꯐꯝꯃꯒ ꯐꯖꯅ ꯐꯝꯃꯦ ꯑꯗꯨ ꯃ ꯌꯥꯝ ꯉꯝꯃꯦ
ꯀꯌꯥꯝ ꯄꯥꯔꯝꯒꯅꯤꯡꯨꯅꯦ ꯑꯗꯨꯃꯥꯏꯅ ꯐꯝꯕ ꯀꯥ ꯍꯥꯏꯁꯤꯨꯛ ꯀꯌꯥꯝ ꯄꯥꯔꯝꯗꯣꯏꯅꯣ
ꯑꯗꯨꯅꯦ ꯑꯗꯨꯗꯣ ꯑꯗꯨ ꯃꯣꯏ ꯑꯗꯣ ꯍꯥꯏꯗꯤ ꯀꯩꯅꯣꯁꯦ ꯃꯤ ꯃꯤꯒꯤ ꯀꯩꯅꯣꯁꯦꯀꯣ ꯍꯣꯏ ꯑꯩꯈꯣꯏꯗ ꯑꯃꯨꯛ ꯇꯧꯕ ꯃꯤꯁꯨ ꯌꯥꯎꯔꯔꯤꯀꯣ ꯑꯦ ꯑꯗꯨ ꯍꯥꯏꯔꯒ ꯑꯩ ꯑꯃ ꯇꯝꯃꯛꯀꯦ ꯑꯩꯒꯤ ꯅꯥꯀꯟꯗ ꯐꯝꯃꯦ ꯅꯨꯄꯥ ꯑꯃ ꯑꯩꯗꯤ ꯈꯪꯕ ꯑꯃ ꯌꯥꯎꯨꯔꯕ ꯅꯤ ꯁꯕꯩ ꯁꯥꯕꯩꯕꯨꯗꯤ ꯑꯣꯏꯔꯝꯅꯤꯕ ꯑꯥꯝꯅꯦꯁꯇ ꯃꯣꯖꯥꯕꯨꯔꯤꯠꯂ ꯈꯪꯗꯦꯌꯦ ꯂꯤꯠꯂꯒ ꯂꯩꯔꯝꯃꯦ ꯑꯗꯨꯅꯦ ꯑꯗꯨꯒ ꯎꯝ ꯍꯥꯏꯗꯤꯀꯣ ꯑꯃ ꯃꯈꯣꯟꯗꯣ ꯑꯃ ꯆꯧꯀ꯭ꯔꯤꯒꯨꯝꯕ ꯆꯤꯡꯊꯣꯛꯄ ꯑꯣꯏꯕꯔꯥ ꯑꯃ ꯑꯣꯏꯒꯦꯔꯥ ꯑꯃ ꯃꯤꯁꯤꯡꯗꯣ ꯇꯨꯃꯤꯟꯅ ꯂꯩꯅꯔꯕꯅꯤꯅ ꯑꯃ ꯃꯥꯅ ꯒ꯭ꯔꯣ ꯭ꯔꯥꯛ ꯒ꯭ꯔꯣ ꯭ꯔꯥꯛ ꯇꯧꯕꯗꯣ ꯃꯌꯥꯝ ꯍꯧ ꯃꯈ ꯈꯣꯠ ꯌꯥꯝ ꯍꯧꯕꯗꯣ ꯑꯗꯨꯗꯨꯒ ꯑꯩꯁꯦ ꯐꯝꯐꯝ ꯁꯤꯟꯗꯣꯛꯏꯅꯦ ꯇꯥꯅꯤꯡꯃꯜꯂꯛꯇꯗꯅ ꯑꯗꯨꯒꯥꯏꯍꯥꯛ ꯉꯥꯏꯍꯥꯛꯇꯁꯨ ꯇꯨꯃꯤꯟꯅ ꯐꯝꯃꯒ ꯄꯥꯗꯕ ꯂꯥꯏꯔꯤꯛꯁꯦ ꯍꯥꯏꯗꯤ ꯑꯗꯩꯗꯤ ꯑꯃ ꯑꯪꯀꯒꯨꯝꯕ ꯍꯣꯠꯄꯗꯁꯨ ꯀꯣꯂꯣꯝꯅ ꯀꯌꯥꯝ ꯀꯟꯅ ꯏꯕꯅꯣ ꯈꯪꯗꯦꯕ ꯑꯃ ꯈꯔ ꯈꯔ ꯈꯔ ꯈꯔ ꯈꯔ ꯈꯔ ꯃꯈꯣꯟꯗꯣ ꯑꯗꯨꯝ ꯇꯥꯕꯗꯣ ꯈꯪꯕ꯭ꯔꯥ
ꯀꯌꯥꯝ ꯀꯟꯅ ꯏꯔꯤꯅꯣ ꯃꯈꯣꯟ ꯊꯣꯛꯏꯗꯨꯕꯣ ꯏꯕꯗ
ꯈꯪꯗꯦ ꯑꯩ ꯍꯦꯛ ꯊꯪꯅꯕꯕꯨꯗꯤ ꯑꯣꯏꯕꯩ ꯑꯣꯏꯔꯝꯅꯤꯕꯀꯣ ꯑꯗꯩꯗꯤ ꯃꯥꯗꯤ ꯀꯩꯅꯣ ꯍꯥꯏꯗꯤ ꯗꯤ ꯃꯅꯥꯀꯣꯡꯗꯣ ꯍꯥꯞꯆꯜꯂꯦꯕ ꯑꯗꯨ ꯑꯣꯏꯗꯤ ꯍꯥꯞ ꯇꯦꯕ ꯅꯥꯀꯣꯡꯗ ꯑꯗꯨꯝ ꯍꯥꯞꯄ ꯂꯩꯕꯗꯣ ꯅꯥꯀꯣꯡꯁꯦ ꯅꯥꯏꯌꯦꯕ ꯑꯗꯨꯗꯨꯒꯤ ꯑꯩꯁꯦ ꯍꯥꯞꯇꯦ ꯄꯥꯛꯅ ꯍꯥꯏꯗꯤ ꯑꯗꯨꯒ ꯁꯨꯝ ꯈꯪꯉꯛꯇ꯭ꯔꯀꯥꯟꯗ ꯕꯤꯗꯤꯑꯣꯒꯨꯝꯕꯒꯨꯝꯕ ꯁꯨꯝ ꯌꯦꯡꯅꯤꯡꯉꯀꯥꯟꯗꯒꯨꯝꯕ ꯗꯩ ꯍꯥꯞ ꯕꯀꯣ ꯑꯗꯨꯗ ꯃꯥꯗꯤ ꯃꯅꯥꯛꯀꯣꯡ ꯍꯥꯞꯆꯟꯕꯗꯨꯅꯁꯨ ꯑꯣꯏꯔꯝꯕ ꯌꯥꯏꯑꯕ ꯃꯥ ꯇꯥꯗ꯭ꯔꯕꯅꯤꯅ ꯃꯤꯈꯩꯁꯦ ꯇꯥꯗ꯭ꯔꯦꯅ ꯈꯜꯂꯝꯃꯅꯤꯕ ꯑꯁ ꯆꯧꯀ꯭ꯔꯤꯁꯤꯕꯨꯅꯦ ꯑꯃ ꯍꯦꯛꯇ ꯀ꯭ꯔꯣꯡꯈ꯭ꯔꯥꯡ ꯀ꯭ꯔꯣꯡꯈ꯭ꯔꯥꯡ ꯆꯤꯡꯊꯣꯛꯄꯁꯤꯒ ꯍꯟꯖꯤꯜꯂꯒ ꯐꯃ ꯇꯧꯕꯁꯦ ꯃꯌꯥꯝ ꯑꯃ ꯈꯣꯟꯍꯧꯕꯗꯣ ꯑꯗꯒꯤ ꯈꯔ ꯀꯩꯁꯨꯝꯇ ꯈꯟꯗꯕ ꯅꯨꯃꯤꯠꯇ ꯍꯥꯏꯗꯤ ꯀꯩꯁꯨꯝꯇ ꯈꯟꯖꯗꯕ ꯅꯨꯃꯤꯠꯇꯨꯗꯤ ꯈꯟꯖꯟꯗꯦꯕꯀꯣ ꯇꯧꯕꯅ ꯇꯧꯕ ꯈꯟꯕ ꯍꯧꯔꯗꯤ ꯅꯥꯀꯣꯡꯗ ꯑꯗꯨꯗꯣ ꯑꯗꯨꯝ ꯇꯥꯔꯒ ꯑꯇꯣꯞꯄ ꯇꯥꯔꯛꯇꯕꯤꯗꯣꯇꯧꯕꯅꯦ ꯍꯥꯏꯕ ꯑꯗꯨꯗꯣ ꯈꯟꯗ꯭ꯔꯒ ꯅ ꯈꯟꯗꯕꯤꯗꯣ
ꯑꯗꯨꯃꯥꯏꯅ ꯇꯧꯕꯁꯨ ꯌꯥꯎꯕꯅꯦꯕ ꯑꯩꯁꯨꯅꯦ ꯑꯦꯛꯖꯥꯝ ꯊꯥꯕ ꯆꯠꯂꯒꯅꯦ ꯑꯩ ꯅꯥꯀꯟꯗꯅꯦ ꯑꯗꯨꯃꯥꯏꯅ ꯅꯪ ꯍꯥꯏ ꯑꯗꯨꯃꯥꯏꯅ ꯃꯪꯀꯣ ꯃꯁꯥ ꯃꯎꯁꯨ ꯈꯔ ꯐꯩꯌꯦ ꯑꯃ ꯐꯝꯃꯦ ꯑꯁ ꯃꯥꯗꯤ ꯇꯦꯟꯁꯟꯗꯨꯗꯅꯤ ꯃꯥꯗꯣ ꯈꯔ ꯑꯍꯟꯁꯨ ꯑꯣꯏꯔꯦꯕꯀꯣ ꯑꯗꯨꯝ ꯈꯔ ꯐꯖꯅꯁꯨ ꯇꯧꯋꯦ ꯏꯆꯥꯡꯗꯣ ꯀꯣꯏꯁꯟꯁꯦ ꯕꯗ꯭ꯔꯪ ꯕꯗ꯭ꯔꯪ ꯄꯥꯕꯅꯦꯕ ꯃꯈꯣꯟꯁꯦ ꯊꯣꯛꯑꯒ ꯑꯩ ꯄꯥꯝꯐꯝ ꯆꯥꯐꯝꯒ ꯈꯪꯗꯕ ꯌꯥꯎꯁꯜꯂꯛꯑꯅꯦ ꯀꯥꯞꯅꯤꯡꯕꯃ ꯌꯥꯎꯁꯜꯂꯛꯑꯅꯤ ꯃꯥꯏ ꯃꯈꯣꯟꯗꯣ ꯇꯥꯕꯗ ꯑꯃ ꯃꯥꯏꯟ ꯗꯤꯁꯇ꯭ꯔꯦꯛ ꯌꯥꯝꯅ ꯇꯧꯕꯤꯗꯣꯃ ꯑꯗꯨꯕꯨ ꯍꯧꯒꯠꯂꯒ ꯃꯤ ꯑꯣꯖꯥ ꯏꯟꯕꯤꯁꯤ ꯇ ꯇꯥꯏꯗꯨꯗ ꯑꯣꯏꯁꯨ ꯃꯦꯝ ꯃꯈꯣꯟ ꯊꯣꯛꯍꯜꯂꯛꯀꯅꯣ ꯀꯃꯥꯏ ꯍꯥꯏꯔꯨꯗꯣꯏꯅꯣ ꯃꯉꯣꯟꯗ ꯑꯣꯏꯔꯁꯨ ꯉꯥꯏꯔꯦ ꯑꯃ ꯑꯉꯥꯡ ꯃꯆꯥꯁꯨꯇ ꯅꯠꯇꯦ ꯁ꯭ꯀꯨꯜꯒꯤ ꯑꯦꯛꯖꯥꯁꯨ ꯇꯧ ꯊꯕꯛꯀꯤ ꯑꯦꯖꯥꯝ ꯊꯥ ꯆꯠꯂ ꯃꯈꯣꯟ ꯊꯣꯛꯍꯜꯂꯛꯀꯅꯣ ꯀꯥꯏ ꯀꯝꯄ꯭ꯂ ꯀꯃꯥꯏꯅꯧꯅ ꯄ꯭ꯔꯥꯡ ꯄꯕ꯭ꯔꯪ ꯕ꯭ꯔꯪ ꯕ꯭ꯔꯪ ꯇꯧ ꯑꯗꯨꯒ ꯅꯪ ꯍꯥꯏꯗꯣ ꯀꯣꯂꯣꯝꯁꯤꯅꯅꯦ ꯃꯣꯏ ꯕꯣꯠꯇꯨꯁꯨ ꯑꯩꯅ ꯊꯥꯔꯤꯕ ꯗꯦꯛꯁꯄ꯭ꯔꯦꯡꯗꯣ ꯈꯤꯇꯪ ꯅꯣꯞꯇꯛ ꯇꯧꯋꯦꯕꯀꯣ
ꯑ
ꯃꯥꯅ ꯀꯣꯂꯣꯝꯖꯤ ꯏꯕꯗ ꯃꯥ ꯃꯄꯥꯝꯕꯣꯝ ꯗꯨꯁꯨ ꯈꯔ ꯆꯥꯎꯔ ꯃꯁꯥꯗꯣ ꯐꯕꯩ ꯀꯗꯛ ꯀꯗꯛ ꯀꯗꯛ ꯅꯤꯛꯄꯗ ꯑꯃ ꯁꯣꯝ ꯅꯥꯀꯟꯒꯤ ꯊꯨꯃꯟꯅꯩ ꯑꯩꯁꯨ ꯇꯥꯏꯝ ꯃꯇꯝ ꯅꯪꯍꯧꯔꯣꯏꯅ ꯃꯥꯁꯨ ꯄꯥꯈꯠꯆꯕ ꯕ ꯎꯝ ꯑꯗꯨꯑꯣꯏꯁꯨ ꯑꯩꯉꯣꯟꯗ ꯅꯤꯛꯄꯗꯣ ꯈꯪꯉꯛꯕ ꯑꯃ ꯑꯩꯒꯤꯗꯨꯒ ꯍꯦꯛ ꯊꯪꯅꯔꯕ ꯑꯃ ꯑꯩꯒꯤ ꯕꯣꯠ ꯒꯔ ꯒꯔ ꯅꯤꯛꯄꯅꯦ ꯃꯥꯒ ꯃꯔꯛꯇ ꯊꯥꯖꯟ
ꯑꯗꯨꯅꯦ ꯍꯥꯏꯗꯤ ꯑꯩ ꯍꯥꯏꯗꯤ ꯌꯥꯝ ꯀꯟ ꯏꯕꯅꯣ ꯈꯪꯗꯦ ꯀꯣꯂꯣꯝ ꯃꯈꯣꯟꯗꯣ ꯇꯥꯕꯗꯣ ꯈꯔ ꯈꯔꯣ ꯈꯔ ꯈꯔ ꯈꯔ ꯇꯧꯕꯗꯣ
ꯈꯪꯉꯦ ꯅꯪ ꯍꯥꯏ ꯃꯈꯣꯟꯗꯣ ꯀꯪꯉꯦ
ꯑꯩ ꯇꯥꯗ꯭ꯔꯁꯨ ꯈꯪꯉꯤ ꯃꯈꯣꯟꯗꯣ
ꯑꯗꯨꯃꯥꯏꯅ ꯇꯧ
ꯍꯣꯏ ꯍꯣꯏ ꯑꯩꯁꯦ ꯑꯗꯨꯒꯤ ꯅꯪꯉꯣꯟꯗꯅꯦ ꯂꯥꯏꯕ꯭ꯔꯦꯔꯤꯒꯤꯗꯣ ꯑꯩꯁꯦ ꯀꯅꯥ ꯍꯪꯁꯤꯒꯦ ꯅꯍꯥꯟꯗꯒꯤ ꯈꯜꯂꯝꯕꯅꯦ ꯅꯪ ꯆꯠꯀ ꯆꯠꯄꯗꯨꯗꯅꯦ ꯈꯪꯅꯤꯡ ꯅꯤꯡꯁꯤꯡꯤꯉꯛꯑꯕ ꯑꯩ ꯑꯗꯨꯒꯤ ꯅꯉꯣꯟꯗ ꯍꯪꯒꯦꯅ ꯍꯪꯉꯛꯏꯅꯦ ꯑꯗꯣ ꯑꯩ ꯀꯩꯅꯣ ꯇꯧꯔꯒꯦ ꯑꯦꯗꯃꯤꯁꯟ ꯟ ꯇꯧꯗꯣꯏꯅꯦꯕ ꯇꯧꯔꯀꯥꯟꯗ ꯑꯃꯨꯛ ꯅꯪꯉꯣꯟꯗ ꯑꯃꯨꯛ ꯄꯥꯎ ꯐꯥꯎꯔꯛꯀꯦ ꯇꯧꯔꯝꯗꯥꯏ ꯀꯩꯀꯥꯗꯣ
ꯍꯣꯏ ꯍꯣꯏ ꯌꯥꯏꯌꯦ ꯌꯥꯏꯌꯦ ꯍꯥꯏꯔꯛꯑꯣ ꯑꯗꯨꯝ
ꯊꯝꯃꯣ ꯊꯝ
ꯍꯣꯍꯣ ꯍꯣꯏ